ꯑꯅꯠꯇ ꯑꯩꯅ ꯇ ꯑꯩꯅ ꯇꯧ ꯅꯪꯅ ꯇꯧꯔꯛꯏꯅꯦ ꯅꯪ ꯑꯍꯨꯝꯂꯛ ꯁꯨꯗꯣꯏꯕ ꯍꯥꯏꯔꯛꯀ ꯑꯩꯅ ꯇꯧꯕꯗ ꯅꯪ ꯑꯃꯨꯛ ꯕꯤꯖꯤ ꯂꯩ ꯑꯗꯨꯗ ꯌꯦꯅ ꯇꯧꯔ‌ꯣ ꯍꯥꯏꯗ‌ꯣ
ꯑꯩꯅ ꯇꯧꯁꯤꯜꯂꯛꯄ ꯃꯄꯥꯒꯤ ꯑꯣꯏꯔꯝꯃꯤ
ꯑꯣꯏꯔꯝꯕ ꯌꯥꯏꯌꯦ ꯑꯗꯨꯁꯨ ꯑꯗꯨꯁꯨ ꯅ ꯀꯩꯅꯃꯅꯣ
ꯑꯗꯨꯁꯅꯥꯗꯣ ꯀꯩꯅꯣ ꯀꯦꯛ ꯁꯥꯔꯤꯔꯣ ꯀꯩꯗꯧꯅ‌ꯣꯕ
ꯗꯨꯀꯥꯟ ꯆꯥꯎꯅ ꯍꯥꯡꯒ꯭ꯔ‌ꯦ ꯑꯩꯈꯣꯏ ꯗꯨꯀꯥꯟ ꯆꯥꯎꯅ ꯏꯟꯅꯩ ꯂꯩꯒꯦ ꯑꯩꯈꯣꯏ ꯃꯥ ꯋꯥꯟ ꯏꯔ ꯑꯥꯔ ꯃꯄꯥꯟꯗ ꯀꯣꯔꯁ ꯇꯝꯃꯨꯕꯅꯦꯕ ꯗꯦꯜꯂꯤꯗ
ꯎꯝ
ꯂꯩ ꯃꯣꯏꯒꯤ ꯀꯩꯅꯣ ꯕꯦꯛꯀꯤꯡ ꯀꯩꯀꯥꯒꯤ ꯑꯗꯒꯤꯗꯤ ꯏꯟꯗꯤꯌꯥ ꯃꯅꯤꯄꯨꯔꯗ ꯃꯅꯤꯄꯨꯔꯗ ꯏꯟꯗꯤꯌꯥꯒꯤ ꯀꯩꯅꯣ ꯀꯟꯇꯦꯁ ꯇꯧꯕꯗꯁꯨ ꯃꯥꯅ ꯒꯣꯜ ꯂꯧꯕꯅꯦꯕ
ꯎꯝ
ꯑꯗꯨꯗꯨꯒ ꯑꯗꯨꯒꯤ ꯃꯇꯨꯡꯗ ꯑꯃꯨꯛ ꯑ ꯀꯇꯦꯁ ꯇꯧꯕꯗꯅ ꯃꯥꯗꯣ ꯁꯦꯀꯦꯟ ꯑ ꯁꯤꯜꯋ‌ꯔ ꯅꯠꯇ‌ꯦ ꯕ꯭ꯔꯣꯟꯖꯁꯨ ꯆꯦꯀꯦꯟꯁꯦ ꯁꯤꯜꯔ ꯁꯤꯜꯚꯔꯣ ꯁꯦꯀꯦꯟ ꯀꯥꯍꯧꯔꯛꯑ ꯑꯩ ꯁ‌ꯦꯀ‌ꯦꯟ ꯇꯕꯅ‌ꯦ ꯃꯥꯅ ꯎꯝ ꯆꯤꯛꯀꯦꯟ ꯇꯥꯕꯅꯦ ꯑꯗꯨꯗꯨꯒ ꯑꯗꯨꯃꯥꯏꯅ ꯇꯧꯔꯒ ꯂꯩꯔꯦ ꯅꯥ ꯊꯣꯛꯂꯛꯑꯦꯗꯅ ꯊ‌ꯣꯛꯂꯑꯒ ꯍꯧꯖꯤꯛ ꯈꯔꯅꯤꯗꯤ ꯃꯥꯏ ꯃꯌꯨꯝꯗ ꯑ‌ꯣꯏꯅ ꯍꯥꯡꯉꯝꯃ‌ꯦ ꯑꯗ‌ꯩ ꯁ꯭ꯇꯨꯗ‌ꯦꯟ ꯀꯌꯥꯝ ꯂꯩ ꯏꯕꯅꯦ ꯃꯥꯒꯤ ꯃꯥ ꯃꯤꯒ ꯌꯥꯝ ꯇꯥꯛꯄꯅꯦ ꯑꯥ ꯃꯤ ꯌꯥꯝ ꯇꯥꯛꯄꯅꯦ ꯑꯗꯨ ꯇꯥꯛꯑꯒ ꯀꯩꯅꯣ ꯇꯧꯋꯦ ꯃꯥ ꯍꯨꯖꯤꯛ ꯅꯪ ꯗꯨꯀꯥꯟ ꯍꯥꯡꯉꯦ ꯅꯍꯥꯟ ꯆꯠꯂꯨꯏꯌꯦ ꯗꯨꯀꯥꯟ ꯍꯥꯡꯕꯒꯤ
ꯎꯝ ꯅꯪ ꯊꯥꯒꯠꯂꯛꯄꯗ ꯑꯗꯒꯤ ꯃꯥꯅ ꯊꯥꯒꯠꯂꯛꯄꯗ ꯍꯥꯏꯐꯦꯠ ꯍꯥꯏꯐꯦꯠ ꯎꯕ ꯑꯩꯗꯣ
ꯍꯣ ꯍꯣ ꯍꯣ ꯍꯣ ꯍꯣ ꯗꯨꯃꯥꯏꯅ ꯍꯥꯡꯉꯦ ꯍꯥꯡꯉꯒ ꯍꯣꯖꯤꯛ ꯗꯨꯀꯥꯟ ꯐꯝꯖꯔꯒ ꯃꯁꯥꯒꯤ ꯃꯣꯏꯠ ꯊꯣꯡꯉꯥꯝꯗ ꯂꯩꯕ ꯊꯣꯡꯉꯥꯟ ꯍꯥꯏꯗꯤꯀꯣ ꯌꯨꯝꯔꯣꯝꯗ
ꯎꯝ ꯃꯣꯏ ꯃꯄꯥꯍꯣꯏꯗꯣ ꯕꯤꯖꯤꯅꯦꯁ ꯇꯧꯕ꯭ꯔꯥ ꯀꯩꯅꯣꯝꯁꯨ ꯇꯧꯗꯥꯏꯅꯦ
ꯀꯩꯅꯣ ꯇꯧꯕꯅꯦ ꯑ ꯋꯛꯁꯣꯞꯀꯤ ꯑ ꯀꯩꯅꯣꯒꯤ ꯑ ꯒꯥꯔꯤꯒꯤ ꯒꯥꯔꯤꯒꯤ ꯇꯧꯕꯅꯤ ꯃꯄꯥ ꯒꯥꯔꯤꯒꯤ ꯋꯥꯛꯁꯣꯞ ꯄꯥꯔꯠꯁ ꯀꯥꯏ ꯌꯣꯟꯕ ꯈꯣꯠꯄ
ꯑꯗꯨꯁꯨ ꯕꯤꯖꯅꯦꯁꯅꯤꯗꯅ ꯑꯗꯨꯅ ꯍꯩꯔꯦꯕ ꯇꯥꯛꯄꯤꯔꯝꯃꯅꯤ ꯚꯥꯏꯗꯤ
ꯃꯥꯅꯦ ꯑꯗꯣ ꯃꯥ ꯃꯁꯥꯅ ꯑꯅꯝꯕꯗꯤ ꯂꯣꯏ ꯇꯧꯖꯕꯟ ꯄꯩꯁꯥꯒꯤꯕꯨꯗꯤ ꯁꯞꯄꯣꯔꯠ ꯂꯩꯖꯔꯁꯨꯅꯦ ꯑꯗꯨ ꯃꯥꯅ ꯃꯥꯅ ꯑꯅꯝꯕ ꯂꯣꯏ ꯇꯧꯋꯦ ꯇꯥꯔꯦ ꯃꯆꯦꯕꯨꯗꯤ ꯌꯥꯝꯅ ꯌꯥꯝ ꯇꯧꯕꯤꯕꯅꯦ ꯗꯤꯜꯚꯔꯤꯒꯤ ꯊꯤꯟꯕ ꯈꯣꯠꯄꯒꯗꯣ ꯄꯣꯠ ꯊꯤꯟꯕ ꯈꯣꯠ ꯄꯒꯗꯣ ꯃꯆꯦꯅꯒꯥ ꯆꯠꯂꯦꯕ
ꯃꯥꯏ ꯃꯆꯦꯁꯨ ꯂꯩꯕ꯭ꯔꯣ ꯑꯩꯗꯤ ꯃꯌꯥꯝꯕ ꯑꯝꯒ ꯃꯥꯗ
ꯃꯆꯦ ꯂꯩ ꯑꯁ ꯃꯣꯏ ꯃꯆꯤꯟꯅꯥꯎ ꯃꯉꯥꯅꯦꯃꯤ ꯅꯪꯕꯣ
ꯃꯥꯅꯥ ꯑꯇꯣꯝꯕꯤ
ꯃꯥꯅ ꯑꯇꯣꯝꯕꯤ
ꯑꯩꯗꯤ ꯑꯩꯗꯤ ꯃꯌꯥꯝꯕꯒ ꯃꯥꯗꯪ ꯈꯪꯉꯤ
ꯅꯠꯇꯦ ꯃꯌꯥꯝꯕ ꯑꯈꯣꯏ ꯑꯈꯣꯏ ꯁ꯭ꯀꯨꯜ ꯇꯝꯕꯗꯣ ꯈꯪꯉꯤꯗꯅ ꯑꯗꯨ ꯅꯠꯇꯕ
ꯎꯝ
ꯑꯃꯗꯤ ꯂꯨꯍꯣꯡꯒꯔꯦ
ꯎꯝ
ꯑꯃ ꯂꯨꯍꯣꯡꯒꯔꯦ ꯗꯨꯒ ꯃꯌꯥꯝꯕ ꯑꯅꯤ ꯃꯆꯦ ꯑꯅꯤ ꯑꯝꯒ
ꯎꯝ
ꯃꯥꯅ ꯇꯣꯝꯕꯤ
ꯈꯣꯏꯗꯤ ꯑꯇꯣꯝꯕꯤꯁꯨ ꯅꯠꯇꯦꯅꯦ
ꯍꯣꯏꯅꯦ
ꯃꯤꯅꯤꯠ ꯑꯅꯤ ꯐꯥꯔꯦ
ꯆꯤꯆꯦꯗꯤ ꯀꯃꯥꯏꯟ ꯇꯧꯔꯤꯒꯦ ꯆꯤꯆꯦ ꯀꯃꯥꯏꯟ ꯇꯧꯔꯤꯒꯦ
ꯃꯣꯏꯒꯤ ꯅꯨꯉꯥꯏ ꯅꯨꯉꯥꯏ ꯂꯦꯜꯂꯤ ꯎꯝ
ꯍꯥꯏꯗꯤ ꯏꯃꯨꯡ ꯃꯅꯨꯡ
ꯃꯥꯒ ꯃꯥꯏ ꯅꯨꯄꯥꯒ ꯃꯅꯦꯝꯕꯨꯣꯛꯈꯇꯅꯦ ꯃꯅꯦꯝꯕꯣꯛꯇꯨꯅ ꯑꯣꯐꯤꯁ ꯆꯛꯈ꯭ꯔꯅꯤ ꯑꯗꯨꯟ ꯅꯨꯡꯉꯥꯏꯔꯦ ꯀꯩꯅꯣ ꯃꯥꯅ ꯃꯀꯨꯕꯣꯛ ꯀꯨꯏꯔꯦ ꯂꯩꯇꯕ ꯃꯀꯨꯕꯣꯛ ꯀꯨꯏꯔꯦ ꯂꯩꯇꯕ ꯎꯝ ꯎꯝ
ꯑꯗꯨꯗꯤ ꯗꯨꯝ ꯅꯨꯉꯥꯏꯅꯤꯗ ꯂꯩꯕ ꯃꯥ ꯍꯥꯏꯗꯤ ꯌꯨꯝ ꯃꯤꯁꯨ ꯌꯥꯝꯗ꯭ꯔꯦ
ꯎꯝ ꯅꯦꯍꯥꯁꯨ ꯅꯍꯥꯟꯗꯣ ꯍꯪꯉꯝꯃꯦ ꯋꯥꯔꯤꯁꯦ ꯂꯩꯇꯗꯅ
ꯑꯗꯨꯅꯦ ꯍꯥꯏꯁꯦ ꯑꯩꯁꯨ ꯑꯗꯨꯅꯦ ꯀꯩ ꯍꯥꯏꯗ꯭ꯣꯅꯣꯗꯤ ꯈꯪꯗꯕ ꯑꯗꯨꯨꯅ ꯑꯗꯨꯗ ꯇꯥꯔꯛꯄ
ꯇꯥꯔꯦ ꯇꯥꯔꯦ ꯁꯤꯒꯤ ꯃꯥꯒꯤ ꯐꯣꯟ ꯃꯉꯥꯔꯛ ꯇꯧꯋꯣꯅ ꯍꯥꯏ ꯑꯣ ꯌꯥꯗꯃꯥꯟ ꯃꯉꯥꯔꯛ ꯇꯧꯕꯁꯦ ꯃꯤ ꯑꯃꯗꯅꯦ ꯃꯤ ꯑꯃꯗ ꯃꯉꯥꯔꯛ ꯇꯧꯁꯤꯜꯂꯒ ꯑꯗꯨꯝ ꯁꯥꯞꯃꯤꯠ ꯇꯧ ꯌꯥ ꯃꯥꯜꯂꯦ
ꯑꯥ ꯃꯤ ꯑꯃꯗ ꯃꯉꯥꯔꯛ ꯇꯧꯗꯣꯏꯕ ꯅꯪꯅ ꯃꯉꯥ ꯑꯩ ꯃꯉꯥꯔꯛ ꯇꯧꯔꯦ ꯍꯧꯖꯤꯛ ꯑꯍꯨꯝ ꯁꯨꯔꯦꯅ ꯃꯉꯥꯔꯛ ꯇꯧꯔꯛꯑꯅꯤꯅ ꯅꯪ ꯑꯗꯨꯒ ꯁꯥꯞꯃꯤꯠ ꯇꯧꯗꯣꯏꯕ ꯑꯩꯒꯤꯅ ꯃꯔꯤ ꯋꯥꯠꯂꯤꯗꯅ ꯀꯩꯅꯣ ꯍꯥꯏꯁꯦ ꯅꯪꯅ ꯑꯩ ꯃꯉꯥꯔꯛ ꯇꯧꯔꯛꯑꯒ ꯌꯥꯅꯤ ꯀꯟꯇꯤꯅ꯭ꯌꯨꯁꯂꯤ ꯇꯧꯕ ꯌꯥꯕꯅꯦ
ꯑꯗꯣ ꯇꯔꯥꯔꯛ ꯑꯣꯏꯕ ꯍꯥꯏꯕ
ꯑꯣ ꯏꯕꯥꯅꯤꯒꯤꯔꯥ
ꯎꯝ
ꯑꯩꯅ ꯇꯧꯕ ꯑꯃꯒ ꯅꯪ ꯇꯧꯕ ꯑꯃꯒ ꯀꯥꯏꯔꯝꯃꯣꯏ ꯑꯗꯨꯗꯤ ꯅꯪꯒꯤꯅ ꯅꯪ ꯇꯧꯕ ꯍꯧꯖꯤꯛ ꯅꯪ ꯃꯉꯥ ꯁꯨꯔꯀꯥꯟꯗ ꯅꯪ ꯊꯝꯖꯔꯛꯑꯒ ꯑꯩꯒꯤꯅ ꯃꯉꯥ ꯁꯨꯔꯀꯥꯟꯗ ꯇꯧꯔꯒ ꯑꯗꯨꯃꯥꯏꯅ ꯇꯧꯅꯤ ꯍꯥꯢꯕꯅꯦ ꯅꯤꯍꯥꯗꯨꯗꯤ ꯇꯧꯗ꯭ꯔꯤ
ꯃꯥꯅ ꯇꯧꯔꯛꯑꯣ ꯍꯥꯏꯕꯅ ꯌꯥꯗꯤ ꯌꯥꯔꯝꯅꯤ
ꯌꯥꯔꯝꯒꯅꯤ ꯃꯥ ꯍꯧꯖꯤꯛ ꯑꯩꯅ ꯇꯧꯔꯛꯀꯦ ꯍꯥꯏꯈꯤꯕꯗ ꯃꯥ ꯀꯩꯅꯣ ꯇꯧꯋꯤ ꯂꯥꯏꯕ꯭ꯔꯦꯂꯤꯗ ꯂꯩ ꯍꯥꯏꯔꯛꯑꯦ ꯍꯥꯏꯕꯗꯣ ꯑꯩꯅ
ꯀꯟꯐ꯭ꯔꯦꯟꯁ ꯊꯥꯗꯣꯛꯑꯒ ꯑꯍꯨꯝ ꯑꯃꯨꯛꯇ ꯋꯥꯔꯤ ꯁꯥꯟꯅꯔꯗꯤ ꯐꯗꯧꯅꯤ ꯇꯣꯄꯤꯛꯇꯨꯁꯨ ꯈꯔ ꯂꯩꯔꯅꯤꯅ ꯑꯗꯨꯑꯣꯏꯗꯤ ꯑꯗ ꯑꯩꯈꯣꯏ ꯑꯍꯨꯝ ꯑꯍꯨꯝꯃꯛ ꯀꯤ ꯑꯗꯨꯝ ꯀꯔꯤ ꯀꯔꯤ
ꯃꯥꯛꯇꯣ ꯇꯣꯛꯈꯤꯕꯗꯣ ꯈꯪꯍꯧꯕ꯭ꯔꯥ ꯈꯪꯍꯧꯋꯤꯗꯅ ꯑꯗꯨꯒ ꯀꯩꯅꯣꯗꯤ ꯇꯦꯟꯗꯤ
ꯇꯦꯟꯁꯨ ꯇꯣꯛꯈ꯭ꯔꯕ꯭ꯔꯥ ꯍꯩꯃꯥ ꯈꯪꯗꯦꯌꯦ ꯃꯥꯒꯤꯗꯤ ꯀꯩꯅꯣ ꯑꯩꯉꯣꯟꯗ ꯃꯦꯁꯦꯁ
ꯇꯦꯟꯕꯨꯗꯤ ꯑꯗꯨꯝ ꯑꯦꯟ ꯁꯤꯗꯤꯗ ꯌꯥꯎꯔꯤꯕꯀꯣ ꯇꯦꯟꯗꯤ ꯑꯦꯟ ꯁꯤꯗꯤꯗ ꯌꯥꯎꯔꯤꯕꯀꯣ ꯑꯗꯣ ꯑꯦꯁ ꯑꯦꯝꯒꯗꯤ ꯃꯔꯤ ꯂꯩꯅꯗꯦ ꯅꯠꯇꯦꯕꯃꯥ ꯍꯥꯏꯗꯤ ꯀꯩꯅꯣꯗꯤ ꯇꯧꯅꯗ꯭ꯔꯦꯕ
ꯀꯩꯅꯣ ꯃꯥꯒꯤ ꯅꯣꯇꯤꯐꯤꯀꯦꯁꯟ ꯑꯝꯇ ꯂꯥꯛꯇꯦ ꯑꯩꯉꯣꯟꯗ ꯃꯥꯔꯛꯀꯤꯗꯨꯕꯨꯗꯤ ꯂꯥꯛꯑꯦꯕ ꯑꯗꯨ
ꯇꯣꯛꯈ꯭ꯔꯦ ꯇꯣꯛꯈ꯭ꯔꯦ ꯇꯣꯛꯈ꯭ꯔꯦ
ꯀꯨꯏꯔꯦꯅꯦ ꯑꯩꯁꯦ ꯃꯣꯏꯒꯤꯁꯦ ꯑꯝꯇ ꯌꯦꯡꯕꯤꯗꯕ ꯃꯃꯤꯡꯗꯤ ꯂꯣꯏ ꯀꯥꯎꯁꯤꯜꯂꯛꯇꯣꯔꯦ
ꯎꯝ
ꯎꯝ
ꯑꯩ ꯑꯩ ꯑꯃꯨꯛꯃꯨꯛ ꯌꯦꯡꯉꯦ ꯑꯗꯨꯗꯨꯒꯅꯦ ꯑꯦꯟ ꯍꯥꯏꯄꯦꯟꯒꯤꯅꯦ ꯍꯁꯤꯡꯗꯣ ꯈꯪꯕ꯭ꯔꯥ ꯑꯗꯨꯗꯤ
ꯎꯝ ꯈꯪꯍꯧꯋꯦ ꯑꯗꯨꯝꯗꯤ
ꯎꯝ ꯃꯥ ꯍꯧꯖꯤꯛ ꯑꯦꯚꯟꯅ ꯊꯣꯛꯏꯕꯅꯦ ꯑꯅꯧꯕ ꯃꯃꯤꯡ ꯑꯦꯚꯟ ꯀꯧꯕ ꯏꯚ ꯏꯚꯦꯟ ꯍꯥꯏꯕ꯭ꯔꯥ ꯏꯚꯦꯟ ꯍꯥꯏꯕ꯭ꯔꯥ ꯈꯪꯗꯦ ꯄ꯭ꯔꯅꯥꯎꯟꯁꯤꯌꯦꯁꯟꯗꯣ ꯀꯃꯥꯏꯅ ꯇꯧꯗꯨꯢꯅꯣ
ꯈꯪꯗꯦ ꯑꯩꯗꯤ ꯌꯦꯡꯗꯝꯅꯤꯅ ꯃꯣꯏ ꯏꯁꯩ ꯍꯥꯏꯐꯦꯠ ꯍꯥꯏꯐꯦꯠ ꯇꯥꯕ ꯋꯥꯅꯤ
ꯎꯝ ꯍꯣꯏ ꯅꯪꯅ ꯑꯃꯨꯛ ꯀꯩꯅꯣ ꯌꯦꯡꯗꯦꯗꯅ
ꯎꯝ ꯅꯍꯥꯟꯗꯤ ꯆꯥꯟꯌꯣꯜꯒꯤ ꯀꯩꯅꯣꯝꯃ
ꯎꯝ
ꯔꯤꯌꯦꯂꯤꯇꯤ ꯁꯣꯒꯤ ꯇꯥꯏꯞꯇ ꯀꯩ ꯍꯥꯏꯅꯤ ꯂꯧꯁꯦ ꯃꯇꯦꯛ ꯑꯃ ꯊꯥꯀꯠꯂꯛꯑꯝꯕꯅꯦ ꯑꯗꯨ ꯌꯦꯡꯉꯝꯃꯤ ꯏ ꯄꯤ ꯁꯝ ꯃꯣꯏ ꯋꯥꯛꯀꯤꯡ ꯆꯦꯟꯕꯩ ꯇꯤ ꯁꯚꯦꯟ ꯀꯤꯂꯣꯃꯤꯇꯔ ꯆꯦꯟꯕꯩ ꯑꯦꯟ ꯁꯤ ꯇꯤ ꯋꯦꯁꯀꯔꯥ ꯀꯝ ꯆꯦꯃꯤꯦꯗꯥ ꯎꯝ
ꯂꯦꯗꯤ ꯁꯣ ꯌꯥꯝ ꯅꯎ ꯂꯩꯕꯅꯦ ꯍꯧꯖꯤꯛꯀ ꯊ ꯀ ꯅ ꯍꯧꯖꯤ ꯑꯁ ꯀꯥꯏ ꯀꯩꯗꯧꯕꯥ ꯂꯥꯛꯏꯅꯣ ꯀ ꯆ ꯆꯣ ꯀꯥꯀꯥ ꯍꯜꯂꯛꯑꯕꯣ ꯀꯩ ꯍꯥꯏꯅꯣ ꯎꯝ ꯍꯥꯏꯗꯤ ꯀꯩ ꯍꯥꯏꯅꯣ
ꯍꯨꯏꯒ ꯑꯣꯏꯅ ꯋꯥꯔꯤ ꯁꯥꯟꯅ ꯂꯩꯔꯕ꯭ꯔꯣ ꯍꯥꯏꯕ
ꯇꯤꯀꯤ ꯃꯅꯤꯡꯗ ꯂꯥꯛꯄ ꯃꯥꯗꯣ ꯑꯩꯗꯣ ꯕꯥꯠꯔꯨꯝ ꯃꯃꯥꯡꯗ ꯂꯩꯕ ꯑꯗꯨꯗꯤ
ꯍꯝ
ꯑꯩ ꯅꯪꯒ ꯋꯥꯔꯤ ꯁꯥꯟꯅꯕ ꯂꯣꯏꯔꯒ ꯀꯣꯟ ꯐꯦꯡꯗꯣꯛꯂꯅꯤ ꯑꯗꯒꯤ ꯑꯉꯥꯡ ꯂꯥꯏꯔꯤꯛ ꯍꯪꯕꯤꯒꯅꯤ
ꯎꯝ ꯑꯩꯁꯤ ꯁꯤ ꯂꯣꯏꯔꯒ ꯏꯔꯨꯖꯒꯦ ꯑꯗꯨ ꯏꯔꯨꯖꯔꯤ ꯀꯥꯟꯗꯨꯅ ꯅꯪ ꯀꯣꯟ ꯐꯦꯡꯗꯣꯛꯍꯧꯔꯣ ꯍꯧꯔꯣ ꯍꯥꯏꯗꯤ ꯁꯤꯒꯤ ꯀꯣꯜꯁꯦ ꯂꯣꯏꯕꯒ ꯑꯗꯨꯗꯤ ꯑꯉꯥꯡꯒꯤ ꯂꯥꯏꯔꯤꯛ ꯍꯥꯟꯅꯗ ꯑꯩ ꯀꯨꯏꯔꯣꯏ ꯏꯔꯨꯖꯕ ꯑꯩ ꯏꯔꯨꯖꯕ ꯀꯨꯏꯗꯦ ꯍꯥꯏꯗꯤ ꯃꯤꯅꯨꯠ ꯇꯥꯔ꯭ꯃꯨꯛꯇꯅꯦ ꯅꯪꯒꯤ ꯑꯍꯨꯝꯂꯛ ꯁꯨꯕ
ꯎꯝ ꯃꯉꯥꯔꯛ ꯃꯉꯥꯔꯛ ꯁꯣꯜꯂꯝꯃꯁꯦ ꯑꯗꯨꯒ ꯂꯦꯞꯄꯁꯦ ꯃꯉꯥꯔꯛ
ꯍꯦꯔꯥ ꯑꯗꯨ ꯌꯧꯔꯣꯏ ꯑꯗꯨ ꯃꯉꯥꯔꯛ ꯁꯣꯜꯂꯝꯈꯤꯁꯦ ꯍꯥꯏꯔꯕ ꯑꯩꯁꯦ ꯆꯥꯏꯊꯅꯤꯡꯉꯛꯄ ꯑꯗꯨꯒꯤꯅꯦ
ꯑꯩꯒꯤ ꯑꯍꯨꯝꯔꯛ ꯁꯨꯕꯁꯦ ꯅꯪꯒꯤ ꯑꯃꯔꯛ ꯁꯨꯈ꯭ꯔꯦꯗꯅ ꯃꯔꯤꯅ ꯄꯥꯔꯁꯦꯕ ꯑꯃꯨꯔꯛ ꯑꯃꯨꯛꯀꯥ ꯇꯧꯔꯁꯦꯕ ꯃꯉꯥꯔꯛ ꯁꯨꯍꯜꯂꯝꯃꯁꯦꯕ ꯃꯉꯥ ꯃꯨꯔꯛꯇꯨꯗ
ꯌꯔꯣꯏꯌꯦ
ꯌꯥꯗ꯭ꯔꯁꯨ ꯂꯣꯏꯁꯤꯜꯂꯝꯃꯁꯤ ꯃꯉꯥ ꯑꯃ ꯍꯣꯏ ꯍꯣꯏ ꯍꯣꯏ
ꯁꯥꯅꯧꯑꯣ ꯅꯪꯒꯤ ꯑꯣꯏꯅ ꯂꯩꯍꯧꯕꯅꯥ ꯐꯥꯒꯅꯤ ꯕꯦꯃꯃꯥ
ꯑꯗꯨꯗꯤ ꯑꯗꯨꯗꯤ ꯑꯅꯤꯔꯛ ꯋꯥꯠꯈꯤꯅꯤ ꯏꯕꯦꯝꯃꯥ ꯍꯧꯖꯤꯛ ꯁꯥꯟꯅꯩꯁꯤꯒ ꯑꯃꯇꯪ ꯇꯧꯔꯁꯦ ꯍꯥꯏꯕ
ꯃꯉꯥꯔꯛ
ꯀꯥꯏꯅꯣ ꯍꯥꯏꯔꯛꯑꯣ
ꯁꯨꯝꯃꯤꯠꯇꯤ ꯇꯧꯒꯤꯅꯣ ꯁꯨꯝꯃꯤꯠꯇꯤ ꯇꯧꯒꯤꯅꯣꯗꯣ
ꯇꯧ ꯌꯥꯈꯤꯔꯣꯏ ꯑꯃ ꯋꯥꯠꯈꯤꯅꯤ
ꯑꯥ ꯅꯪ ꯋꯥꯠꯈꯤꯅꯦ ꯑꯅꯤ ꯋꯥꯠꯇꯣꯏꯅꯦ ꯅꯪꯒꯤ ꯑꯩꯒꯤꯅ ꯑꯍꯨꯝ ꯋꯥꯠꯇꯣꯏꯕ
ꯎꯝ ꯏꯁꯤꯡ ꯀꯟꯊꯣꯛꯀꯦ ꯑꯗꯨꯗꯤ
ꯑꯗꯣ ꯑꯩꯁꯨ ꯏꯁꯤꯡ ꯏꯁꯤꯡ ꯑꯩꯗꯤ ꯑꯁꯥꯕ ꯈꯛꯇ ꯂꯨꯖꯩꯌꯦ ꯂꯕꯨ ꯂꯨꯝꯕꯨ ꯁꯥꯗ꯭ꯔꯗꯤ ꯌꯥꯗꯦ
ꯉꯁꯥꯏꯅ ꯇꯨꯝ ꯍꯧꯒꯠꯂꯛꯄꯗ ꯉꯁꯥꯏꯅ ꯇꯨꯝ ꯍꯧꯒꯠꯂꯛꯄ ꯇꯗꯣ ꯅꯣꯡꯊꯤ ꯃꯥꯡꯉꯦ ꯑꯗꯨꯗ ꯑꯌꯤꯡꯕꯅꯥ ꯂꯨꯖꯩ ꯑꯩ
ꯑꯩ ꯑꯌꯤꯡꯕ ꯂꯨꯖꯕ ꯌꯥꯗꯦ ꯏꯁꯥ ꯑꯌꯤꯡꯕꯅ ꯂꯨꯖꯒꯥꯅꯣꯁꯨ ꯍꯥꯏꯌꯦ
ꯑꯅꯥꯕꯤꯅꯤꯅ ꯑꯩꯈꯣꯏ ꯑꯩꯈꯣꯏ ꯃꯦꯗꯥꯝꯗꯤ
ꯃꯥꯟꯅꯕ ꯌꯥꯗꯦꯅꯦꯍꯌꯦ ꯅꯣꯏꯒ ꯑꯩꯒ ꯀꯥꯏꯁꯦ ꯑꯁ
ꯅꯪ ꯍꯟꯗꯛꯇꯤ ꯑꯗꯨꯢ ꯂꯝꯗꯣ ꯆꯠꯂꯨꯕꯗꯣ ꯃꯍꯩ ꯌꯥꯜꯂꯕ ꯅꯠꯇ꯭ꯔꯣ
ꯑꯩ ꯍꯟꯗꯛ ꯑꯩ ꯆꯠꯈꯤꯅꯤꯌꯦ ꯑꯦꯍꯦ ꯑꯩ ꯃꯊꯪ ꯊꯥ ꯆꯀꯅꯤꯌꯦ
ꯆꯠꯂꯨ ꯆꯠꯂꯨ ꯅꯪ
ꯑꯩ ꯖꯨꯂꯥꯏ ꯆꯠꯀꯅꯤꯌꯦ
ꯎꯝ ꯑꯗꯣ ꯅꯪꯒꯤ ꯗꯣꯛꯇꯔꯗꯨꯒꯤ ꯀꯩꯅꯣꯗꯣ ꯅꯝꯕꯔꯗꯣ ꯂꯧꯔꯛꯑꯒ ꯑꯗꯨꯝ ꯖꯤꯝꯗꯒ ꯀꯝꯄ꯭ꯂꯤꯠ ꯇꯧꯕꯗꯤ ꯌꯥꯗꯕ꯭ꯔꯥꯒ
ꯑꯍ ꯇꯦꯁ ꯀꯩꯀꯥ ꯇꯧꯕꯤꯗꯣꯏꯕ ꯑꯗꯨꯗꯨꯒꯤ ꯑꯌꯥ ꯅꯥꯢ ꯇꯦꯁ ꯀꯩꯀꯥ ꯇꯧꯕꯤꯗꯣꯏꯕ ꯑꯗꯨꯒꯤ ꯑꯗꯨ ꯂꯣꯢꯔꯒ ꯇꯦꯁ ꯇꯧꯔꯒ ꯑꯗꯨꯢ ꯃꯇꯨꯡ ꯇꯨꯡꯢꯟꯅ ꯃꯨꯛ ꯍꯤꯗꯥꯛꯇꯣ ꯄ꯭ꯔꯦꯀꯥꯞ ꯇꯣꯔꯛ ꯅꯠꯇꯗꯤ ꯀꯥꯏꯗꯒꯤ ꯐ ꯌꯥꯃꯤꯕꯅꯤ ꯆꯠꯂꯤꯗꯣ ꯍꯟꯒꯠ ꯍꯟꯗꯥ
ꯑꯗꯨꯅꯦ ꯍꯟꯒ ꯍꯟꯗꯥ
ꯂꯤꯁꯤꯡ ꯇꯔꯥ ꯍꯦꯟꯀ꯭ꯔꯅꯤ ꯍꯟꯒꯠ ꯍꯟꯗꯥꯗ ꯑꯗꯨꯝ
ꯑꯗ ꯃꯤ ꯑꯃꯁꯨ ꯑꯃꯨꯛ ꯆꯦꯟꯅꯗꯣꯏ ꯑꯣꯢꯔꯝꯅꯤ ꯑꯗ ꯆꯞꯃꯤꯟꯅꯗꯣꯏꯗꯣ
ꯁꯦꯅꯖꯅꯦ ꯅꯪꯒ ꯑꯩꯒ ꯆꯠ
ꯑꯗꯨꯅꯦ
ꯀꯩꯍꯥꯢꯅꯣ ꯅꯤꯡꯆꯦꯅꯥꯏꯌꯦ
ꯀꯌꯥ ꯋꯥꯂꯤꯒꯤ ꯇꯪꯈꯥꯏ ꯂꯣꯏꯔꯕꯣ ꯑꯗꯨꯢ ꯆꯞꯇꯔꯗꯨꯒꯤ ꯅꯪ ꯑꯗꯨ ꯅꯨꯃꯤꯠ ꯑꯃ ꯂꯦꯜꯂꯒꯦ ꯍꯥꯏꯔꯣ ꯈꯣꯏꯗꯧꯁꯦ ꯁꯧꯒꯠꯂꯛꯀꯗꯣꯏꯅꯤꯌꯣ ꯑꯩꯅ ꯀ꯭ꯌꯥꯝ ꯋꯥꯠꯂꯤꯒꯦ ꯀꯣꯢꯁꯟ ꯑꯅꯝꯕꯅ ꯀꯔꯤ ꯑꯥ ꯎꯝ ꯊꯥꯡꯒꯜ ꯇꯤꯠ ꯇꯤꯂꯥꯏꯐꯨꯝꯕꯤ ꯆꯨꯔꯦ ꯅꯈꯨꯠꯇꯨꯁꯨ
ꯑꯩ ꯀꯩꯅꯣ ꯀꯣꯟ ꯐꯦꯡꯕ ꯍꯦꯛ ꯂꯣꯏꯕꯒ ꯍꯪꯉꯅꯤ ꯇꯥꯕ꯭ꯔꯣ ꯃꯦꯒꯤ ꯆꯥꯒꯗ꯭ꯔꯥ ꯀꯔꯤ ꯅꯠꯇꯦ ꯏꯅꯥꯎꯅꯨꯄꯤꯗꯅꯤ ꯃꯦꯒꯤ ꯆꯥꯒꯗ꯭ꯔꯥ ꯀꯔꯤꯝ ꯆꯥꯒꯗ꯭ꯔꯥ ꯍꯧꯔꯛꯑꯒꯦ ꯄꯤꯔꯛꯑꯣ ꯑꯗꯨꯗꯤ ꯑꯅꯤ ꯂꯧꯔꯒꯦꯀꯣ
ꯑꯅꯤ ꯂꯧꯔꯒꯦꯀꯣ ꯑꯃꯥ ꯂꯧꯔꯣ
ꯃꯦꯒꯤ ꯗꯨ ꯀꯣꯟ ꯆꯥꯔꯦ ꯌꯥꯔꯦ ꯀꯔꯤꯟ
ꯑꯩꯁꯨ ꯈꯔ ꯈꯔ ꯉꯥꯡꯒꯦ ꯏꯕꯥꯅꯤ ꯋꯥ ꯉꯥꯡꯕ ꯃꯥꯟꯅꯅꯕ
ꯉꯥꯡꯉꯣ ꯏꯁꯩ ꯑꯣꯏꯅ
ꯉꯥꯡꯉꯤꯅꯦꯅ ꯉꯥꯡꯉ ꯑꯗꯨꯅ ꯏꯁꯩ ꯁꯛꯄ ꯌꯥꯗꯦ ꯍꯥꯏꯕꯅꯦ ꯌꯥꯗꯦ ꯍꯥꯏꯕꯅꯦ ꯌꯥꯗꯦ ꯍꯥꯏꯕꯅꯦ ꯍꯦ
ꯇꯣꯏꯅ ꯍꯥꯏꯔꯁꯦ
ꯎꯝ ꯑꯃꯨꯛ ꯂꯦꯞꯈ꯭ꯔꯦ ꯀꯔꯤꯕꯨ ꯇꯧꯔꯤꯕꯅꯣ ꯈꯪꯗꯦ ꯑꯃꯨꯃꯨꯛ ꯂꯦꯞꯄꯤꯁꯦ
ꯏꯪꯂꯤꯁ ꯑ ꯏꯪꯂꯤꯁ ꯍꯌꯦ ꯏꯁꯩ ꯃꯌꯦꯛꯇꯣ
ꯎꯝ
ꯍꯥꯏꯔꯁꯦ ꯍꯥꯢꯕ ꯑꯣꯏꯅ ꯁꯛꯇꯕꯤꯗ
ꯎꯝ ꯀꯩꯅꯣꯒꯤ ꯇꯥꯏꯞꯇ ꯑꯗꯣ ꯃꯣꯏꯁꯦ ꯃꯩꯇꯩ ꯃꯆꯥꯅꯤ ꯈꯪꯅꯤꯡ ꯏꯕꯥꯅꯤ ꯇꯧꯔꯤꯁꯦ
ꯃꯩꯇꯩ ꯃꯆꯥ ꯅꯠꯇꯦꯍꯦ ꯀꯩꯅꯣꯅꯤ
ꯅꯠꯇꯕ꯭ꯔꯣ
ꯖꯩꯄꯨꯔꯗꯩꯔ ꯀꯩꯅꯣꯝ ꯑꯣꯏꯕꯅꯦ
ꯑꯣ ꯑꯗꯨꯗꯤ ꯌꯥꯏꯅꯦ ꯅꯨꯡꯁꯤ ꯅꯪꯕꯨ ꯀꯩꯗ ꯂꯩꯒꯦ
ꯑꯗꯨ ꯑꯗꯨꯗꯣ ꯀꯩꯅꯣꯗꯤ ꯑ ꯃꯩꯇꯩ ꯃꯆꯥꯅꯕꯨꯗꯤ ꯌꯦꯡꯗꯣꯏ ꯑꯣꯏꯔꯝꯅꯤ
ꯊꯤꯕ ꯐꯪꯗꯥꯔꯦ ꯍꯥꯏꯅ
ꯑꯣ ꯁꯛ ꯌꯥꯗꯦꯗꯤ ꯁꯛꯂꯥꯛꯑꯅꯨ ꯅꯪꯁꯨ
ꯅꯪꯅ ꯍꯥꯏꯕꯗꯨ ꯈꯪꯁꯛ ꯁꯛꯅꯤꯡꯉꯤꯅꯤꯅꯦ ꯍꯦ ꯅꯪꯕꯨ
ꯁꯛꯅꯤꯡꯅꯤꯌꯦ ꯅꯪ
ꯁꯛꯅꯤꯡꯂꯤꯕꯅꯤ ꯏꯁꯩꯁꯦ
ꯋꯥ ꯊꯕꯛꯁꯦ ꯑꯃꯠꯇ ꯂꯩꯇ꯭ꯔꯕꯅꯤꯅ ꯍꯧꯖꯤꯛ
ꯀꯔꯤ ꯍꯥꯏꯅꯤ ꯃꯦꯒꯤ ꯍꯧꯕꯒꯤ ꯔꯦꯁꯤꯄꯤ ꯇꯥꯂꯛꯑꯣ ꯑꯩꯉꯣꯟꯗ ꯑꯩꯁꯨ ꯈꯪꯉꯦ ꯁꯤꯁꯨ ꯍꯥꯏꯒꯗꯧꯕ ꯑ ꯀꯩꯅꯣ ꯊꯥꯡꯒꯠꯇꯕ ꯀꯩꯗ ꯊꯥꯡꯒꯠꯇꯣꯏꯕ
ꯀꯣꯟ ꯑꯃ ꯑꯆꯧꯕ ꯄꯥꯇ꯭ꯔ ꯑꯃ ꯂꯧꯔꯣ ꯑꯁꯤ ꯇꯤꯜꯍꯧ ꯑꯃꯇ ꯁꯣꯏꯒꯦꯁꯦ ꯍꯥꯟꯅ ꯇꯤꯜꯍꯧ ꯁꯣꯏꯒꯦ ꯑꯗꯨꯒ ꯇꯤꯜꯍꯧꯗꯣ ꯍꯥꯞꯆꯤꯜꯂꯣ ꯃꯔꯣꯛ ꯑꯇꯦꯛꯄ ꯍꯥꯞꯆꯤꯜꯂꯣ ꯃꯔꯣꯏ ꯅꯪꯅ ꯍꯥꯞꯅꯤꯡꯕ ꯍꯥꯞꯄꯣ ꯇꯥꯗ꯭ꯔꯕꯣ
ꯇꯥꯌꯦ
ꯑꯃꯨꯛ ꯑꯃꯨꯛ ꯆꯞꯆꯠ ꯆꯞꯆꯞ ꯂꯦꯞꯄꯤꯅꯦ ꯆꯞꯈꯤꯕꯗꯧꯅ
ꯌꯥ ꯀꯣꯛꯁꯤꯅ ꯍꯨꯟꯒꯠꯄꯗ ꯁꯥꯄꯣꯟꯒ ꯑꯥ ꯌꯧꯃꯩ ꯇꯥꯏꯌꯦ
ꯎꯝ
ꯑꯗꯨꯗꯩ ꯀꯩ
ꯑꯗꯨꯗꯒꯤꯔꯣ ꯃꯦꯒꯤꯗ ꯊꯥꯛꯑꯣ ꯑꯗꯨ ꯃꯨꯜꯂꯛꯄꯗꯨꯗ ꯑꯗꯒꯤ ꯃꯁꯥꯂꯥꯗꯨꯁꯨ ꯨ ꯑꯗꯨꯝ ꯊꯥꯛꯑꯣ ꯅꯪ ꯊꯛꯅꯤꯡꯕ ꯃꯇꯝꯗ ꯑꯗꯒꯤ ꯁꯧꯍꯜꯂꯣ ꯃꯨꯜꯂꯥꯀꯥꯟꯗ ꯂꯧ